ꯇꯥꯏ
ꯆꯥꯛ ꯆꯥꯔꯕ꯭ꯔꯣ
ꯆꯥꯈ꯭ꯔꯦ
ꯀꯔꯤ ꯃꯊꯦꯜ ꯆꯥꯕ꯭ꯔꯣ
ꯍꯪꯒꯥꯝꯁꯨ ꯆꯥꯏꯑꯦ ꯑꯗꯨꯒ ꯑꯥ ꯊꯨꯟ ꯏꯔꯣꯟꯁꯨ ꯆꯥꯏꯌꯦ
ꯉꯁꯤꯗꯤ ꯊꯨꯟ ꯆꯥꯕ ꯐꯪꯔꯕ꯭ꯔꯣ
ꯎꯝ ꯉꯔꯥꯡꯁꯨ ꯆꯥꯏꯌꯦꯅ ꯌꯥꯝ ꯊꯣꯡꯂꯒ
ꯌꯥꯝ ꯍꯥꯎꯕꯁꯨ ꯅꯠꯇ꯭ꯔꯒ
ꯍꯋꯦ ꯍꯣꯏ ꯃꯣꯏꯅ ꯀꯣꯜ ꯇꯧꯔꯛꯀꯗꯣꯏꯗ ꯑꯩꯅ ꯇꯕ ꯅꯠꯇꯦꯗ
ꯍꯥ
ꯅꯠꯇꯦ ꯅꯪꯕꯨ ꯅꯠꯇꯦꯗ ꯅꯣꯏꯗꯤ ꯆꯥꯛ ꯆꯥꯛꯈ꯭ꯔꯕ꯭ꯔꯣ ꯑꯣꯏꯅꯦ ꯎꯝ ꯎ
ꯍꯧꯖꯤꯛꯅ ꯆꯥꯔꯒ ꯂꯩꯔꯦ
ꯃꯥꯏ ꯂꯥꯛꯄ꯭ꯔꯥꯀꯣ ꯅꯣꯏꯗ ꯣ ꯅꯣꯡ ꯆꯨꯕ꯭ꯔꯥ ꯑꯃꯨꯛ
ꯉꯁꯤꯗꯤ ꯅꯣꯡ ꯆꯨꯗꯗ ꯉꯁꯤꯗꯤ ꯅꯨꯃꯤꯠ ꯈꯔ ꯐꯥꯔ
ꯈꯔ ꯐꯖꯅ ꯐꯥꯝꯃꯁꯦ ꯑꯩꯗꯤ ꯄꯣꯠ ꯇꯥꯡꯉꯦ ꯑꯗꯨꯒꯤ ꯀꯔꯤꯕ ꯅꯣꯡ ꯆꯨꯨꯔꯦ ꯅꯨꯡꯁꯥ ꯈꯔ ꯈꯔ ꯊꯣꯛꯑꯦ ꯑꯩꯈꯣꯏꯗꯤ ꯃꯦꯡꯒꯣ ꯆꯥꯕ ꯆꯠꯀꯅꯤ
ꯇꯔꯔꯤꯅ
ꯆꯥꯕ ꯆꯠꯀꯦ ꯍꯣꯏꯗꯤ ꯌꯥꯝ ꯂꯩꯑꯦ ꯑꯗꯨꯁꯨ ꯃꯨꯟꯅ ꯂꯩ ꯏꯕꯨꯡꯉꯣ ꯑꯍꯥꯛ ꯂꯥꯏꯔꯒꯥ ꯆꯠꯁꯦ ꯉꯥꯟꯃꯜꯂꯦ ꯍꯧꯖꯤꯛꯇ
ꯑꯩꯈꯣꯏꯗꯤ ꯊꯕꯛꯁꯨ ꯂꯩꯇꯕꯒꯤ ꯑꯗꯨꯝ ꯆꯄ ꯆꯠꯅꯤꯡꯕ ꯃꯇꯝꯗ ꯑꯗꯨꯝ ꯆꯠꯂꯦꯅ ꯅꯈꯣꯏꯁꯨ ꯊꯕꯛꯁꯨ ꯂꯩꯇꯦ ꯠꯇꯕꯒꯤ ꯆꯠꯅꯤꯡꯕ ꯃꯇꯝꯗ ꯑꯗꯨꯝ ꯆꯠꯂꯦꯅ
ꯍꯟꯥꯛꯇ ꯊꯕꯥꯛꯇ ꯂꯥꯏꯇꯦ ꯂꯩ ꯋꯥꯟꯅꯔꯗ ꯎꯝ ꯑꯩꯈꯣꯏ
ꯍꯣꯏ
ꯑꯍꯣꯏ ꯑꯗꯨꯅꯦ ꯊꯕꯥꯛ ꯇꯥꯎꯕ ꯁꯔꯨꯛꯄꯨꯗꯤ ꯊꯕꯥꯛꯇꯤ ꯃꯤꯒꯤ ꯃꯈꯥꯗ ꯂꯩꯔꯒ
ꯅꯈꯣꯏꯒꯤꯗꯃꯛ ꯑꯩ ꯊꯕꯛ ꯅꯈꯣꯏꯒꯤꯗꯃꯛ ꯑꯩ ꯊꯕꯛ ꯊꯤꯕꯤꯕꯅꯤꯀꯣ ꯁꯤꯁꯦ
ꯎꯝ ꯌꯥꯝ ꯅꯨꯡꯉꯥꯏꯔꯦ ꯅꯪꯗꯨꯁꯨ
ꯑꯗꯨ ꯅꯣꯡꯃꯗꯤ ꯆꯥꯛ ꯀꯥꯕꯁꯨ ꯌꯥꯕꯅꯤꯀꯣ
ꯅꯡꯗꯤ ꯀꯅꯔꯣ
ꯀꯥꯎꯈ꯭ꯔꯕ꯭ꯔꯣ
ꯅꯪꯕꯨ ꯈꯪꯗꯦ ꯑꯩꯈꯣꯏꯗꯤ ꯅꯪ ꯑꯩꯒꯤ ꯅꯝꯕꯔ ꯂꯥꯛꯔꯣꯏ ꯀꯣꯜ ꯇꯧꯕ ꯅꯠꯇ꯭ꯔꯣ
ꯁꯁꯃꯟꯗ꯭ꯔꯣ
ꯀꯥꯔꯤꯕ
ꯍꯦꯃꯟꯗ꯭ꯔꯣ ꯑꯗꯨꯗꯤ
ꯑꯣ ꯑꯩꯈꯣꯏꯗꯣ ꯀꯂꯨꯁꯨ ꯑꯃ ꯇꯧꯋꯦ ꯭ꯌꯨꯁꯨ ꯑꯃ ꯇꯧꯋꯦ ꯑꯩꯁꯨ ꯍꯧꯈ꯭ꯔꯕꯅꯦ ꯅꯣꯏ ꯑꯅꯤꯁꯨ ꯀꯣꯜ ꯇꯥꯕ ꯌꯥꯏꯌꯦ
ꯍꯣꯏ ꯍꯣꯏ ꯇꯧꯒꯦ ꯅꯣꯡꯃꯗꯤ
ꯍꯧꯖꯤꯛꯇꯤ ꯃꯥꯒꯤ ꯃꯃꯥꯟꯅꯕꯤꯒ ꯋꯥꯔꯤ ꯁꯥꯔ ꯁꯥꯔꯤꯁꯦ ꯍꯣꯏ ꯇꯥꯎꯕ ꯌꯥꯏꯌꯦ ꯅꯣꯏ ꯑꯅꯤꯁꯨ
ꯇꯧꯔꯒꯦ ꯇ ꯑꯩꯉꯣꯟꯗ ꯇꯧꯔꯗꯤ ꯅꯣꯛꯅꯤꯡꯒꯅꯤꯗ
ꯀꯔꯤꯒꯤ
ꯍꯥꯥ
ꯀꯔꯤꯒꯤ ꯅꯣꯛꯅꯤꯡꯕꯗꯣ
ꯑꯣꯏꯔꯣꯏꯗ ꯃꯥꯗꯤ ꯔꯥꯏꯗ
ꯅꯪꯅꯦ ꯁꯤꯔꯤꯌꯁ ꯑꯣꯏꯗꯕꯗꯣ ꯃꯤꯉꯣꯟꯗ ꯑꯗꯨꯝ ꯍꯥꯏꯖꯤꯟꯒꯅꯨ ꯍ
ꯎ
ꯅꯪꯒꯤ ꯃꯔꯨꯞꯁꯤꯡꯗꯨꯣ ꯄꯥꯏꯁꯦ ꯍꯥꯏꯌꯣꯅ ꯅꯪꯗꯤ ꯃꯤ ꯌꯥꯝ ꯈꯪꯅꯕ ꯂꯩꯌꯦꯅ
ꯍꯥꯏ ꯍꯥꯏꯕꯅꯦ ꯏꯟꯇꯔꯦꯁ ꯂꯩꯇꯦ ꯍꯥꯏꯕ ꯈꯛꯇ
ꯃꯤꯁꯤꯡꯗꯣ ꯍꯣꯏ ꯀꯣꯜ ꯇꯧꯕꯗ ꯇꯟꯕ ꯃꯥꯜꯂꯦ ꯑꯩꯈꯣꯏꯗꯤ ꯊꯕꯥꯛ ꯂꯩꯇꯕꯅꯤꯅ ꯀꯥꯏꯗꯣꯏ ꯅꯨꯡꯉꯥꯏꯌꯦ ꯌꯥꯝꯅ ꯎꯝ ꯎꯝ ꯅꯍꯥꯟꯗꯤ ꯀꯣ ꯋꯥꯔꯤ ꯁꯝꯍꯟꯗꯅ ꯋꯥꯕꯅꯦ ꯑꯁꯦꯡꯕꯒꯤ ꯎ ꯎꯝ ꯀꯣꯗꯣ ꯀꯨꯟꯒꯃ ꯇꯥꯕ ꯃꯥꯂ ꯑꯗꯨ ꯅꯅꯨꯡꯃꯤꯃꯦꯠꯇꯣ ꯎꯝ
ꯑꯁ ꯑꯗꯨꯗꯤ ꯄꯩꯁꯥ ꯌꯥꯝ ꯆꯥꯡꯅꯤꯅ
ꯆꯪꯗ꯭ꯔꯤꯌꯦ ꯖꯦꯟꯒꯤꯁꯨ ꯇꯥꯎꯕ ꯑꯩꯒꯤꯁꯨ ꯇꯥꯎꯕ ꯑꯗꯨꯒꯤ ꯎꯝ ꯇꯜꯂꯦ ꯃꯥꯝꯗꯤ ꯁꯥꯔꯅ ꯍꯧꯖꯤꯛꯇ ꯎ
ꯂꯣꯛ ꯊꯨꯝꯕꯒꯤ ꯌꯥꯗꯦ ꯍꯥꯏꯗꯤ
ꯑꯗꯨꯃꯥꯏꯅ ꯇꯧꯅꯦ ꯅꯨꯡꯁꯥ ꯁꯥꯔꯒ ꯑꯃꯨꯛ ꯑ ꯅꯣꯡ ꯆꯨꯕꯥꯗ ꯆꯠꯂꯗꯤ ꯗꯨꯃꯥꯥꯏ ꯇꯕꯅꯦ
ꯇꯃꯦꯡꯂꯣꯡ ꯋꯦꯗꯔꯁꯦ ꯌꯥꯝ ꯕꯦꯔꯥ ꯑꯣꯏꯈ꯭ꯔꯦ
ꯑꯦ
ꯑꯗꯨꯅꯤ ꯅꯣꯏ ꯌꯨꯝꯗ ꯕꯣꯜ ꯌꯦꯡꯕ꯭ꯔꯥꯅꯦ ꯀꯔꯤꯕ ꯀꯔꯤ ꯍꯥꯏꯕ꯭ꯔꯣ ꯍꯣꯏ ꯌꯥꯎꯗꯦ ꯌꯥꯎꯗꯦ ꯌꯥꯎꯗꯦ ꯁꯪꯗꯦ ꯍꯥꯏꯌꯦ
ꯄ꯭ꯔꯦꯛꯇꯤꯁ ꯇꯧꯅꯤꯡꯉꯥꯏ ꯃꯇꯝ ꯂꯩꯇꯦ ꯍꯥꯏꯑꯦ ꯄ꯭ꯔꯦꯛꯇꯤꯁ ꯇꯧꯅꯤꯡꯉꯥꯏ ꯃꯇꯝ ꯂꯩꯇꯦ ꯍꯥꯏꯑꯦ
ꯀꯥꯏꯗ ꯑꯣꯛꯁꯥꯒ ꯊꯔꯣꯏꯗ ꯊꯣꯡꯕ ꯆꯥꯅꯤꯡꯕꯅꯦ
ꯍꯧꯖꯤꯛꯀꯥꯟꯁ ꯄꯩꯁꯥ ꯌꯥꯝ ꯄꯥꯌꯥꯏꯕꯥꯒꯤ ꯐꯥꯎꯈ꯭ꯔꯤꯀꯣ
ꯑꯗꯨꯒꯤ ꯅꯠꯇꯦꯗ ꯆꯥꯅꯤꯡꯉꯦ ꯍꯥꯏꯕꯅꯦ ꯆꯥꯗ꯭ꯔꯤꯌꯦ ꯑꯩ ꯑꯗꯨꯒꯤꯅꯦ ꯈꯣꯏꯗꯤ ꯆꯥꯕ ꯐꯪꯗꯦ ꯑꯗꯨꯒꯨꯝꯕꯗꯣ
ꯁꯤꯌ ꯅꯈꯣꯏꯅ ꯐꯪꯗ꯭ꯔꯗꯤ ꯀꯅꯥꯅ
ꯀꯔꯤ ꯄꯩꯁꯥ ꯕꯨꯔꯥ
ꯅꯈꯣꯏꯗꯤ ꯄꯩꯁꯥ
ꯍꯜꯂꯣ ꯃꯥꯁꯨ ꯑꯩꯅ ꯋꯥ ꯉꯥꯡꯕꯒꯨꯝꯅ ꯁꯥꯡ ꯁꯥꯡꯉ ꯉꯥꯡꯉꯦ ꯑꯩꯉꯣꯟꯗ ꯀꯣꯜ ꯇꯧꯕꯁꯤꯡ ꯂꯣꯏ ꯇꯥꯎꯕ ꯃꯥꯜꯂꯦꯗ ꯇꯧꯕ꯭ꯔꯣꯕꯗꯣ ꯍꯥꯏꯕꯗꯣ ꯃꯣꯏꯁꯨ ꯑꯗꯨꯃꯥꯏꯅ ꯇꯧꯋꯦ
ꯀꯔꯤ ꯍꯥꯏꯕꯅꯣ
ꯀꯔꯤꯁꯨ ꯍꯥꯏꯗꯦꯗ
ꯑꯄꯥꯎꯊꯣꯟꯗꯁꯨ ꯀꯥꯎꯔꯨꯅ
ꯌꯥꯎꯅꯤꯡꯗꯦ ꯍꯥꯏꯌꯦ ꯃꯥ ꯃꯩꯇꯩꯂꯣꯟꯁꯨ ꯉꯥꯡꯕ ꯍꯩꯇꯦ ꯍꯥꯏꯌꯦ
ꯎꯝ ꯃꯥꯗꯤ ꯑꯣꯏꯔꯣꯏꯗ
ꯍꯥꯏꯁꯨ ꯍꯥꯏ ꯇꯕꯅꯦ
ꯍꯩꯔꯁꯨ ꯑꯣꯏꯔꯣꯏꯕ
ꯑꯁ ꯃꯤꯒꯤ ꯅꯨꯄꯥꯗꯨꯗꯤ ꯑꯗꯨꯝꯃꯥꯏꯅ ꯍꯥꯏꯅꯨꯗ ꯅꯪꯁꯨ ꯅꯪ ꯂꯨꯍꯣꯡꯕ ꯑꯃꯨꯛꯇꯝꯅ ꯀꯔꯤꯁꯨ ꯄꯤꯔꯣꯏꯀꯣ
ꯁꯤꯌꯥ
ꯋꯥꯔꯤ
ꯅꯪꯒꯤ ꯅꯨꯄꯥꯗ ꯑꯗꯨꯃꯥꯏꯅ ꯍꯥꯏꯒꯅꯨ ꯍꯥꯏꯕꯅꯤꯗ
ꯋꯥꯔꯤꯁꯤ ꯂꯣꯏꯔꯤꯍꯦ
ꯄꯥꯎ ꯂꯥꯎꯕꯤꯒꯦꯀꯣ ꯑꯩꯅ ꯅꯉꯣꯟꯗ ꯅꯪ ꯑꯗꯨꯃꯥꯏꯅ ꯍꯥꯏꯛꯑꯦꯅ
ꯍꯧꯖꯤꯛꯀꯥꯟ ꯃꯥ ꯊꯛꯈꯔꯤ ꯊꯕꯛ ꯇꯧꯋꯤ ꯍꯥꯏꯕ꯭ꯔꯥ ꯅꯉꯣꯟꯗ
ꯊꯕꯛ ꯇꯧꯗꯦꯅ ꯎꯝ
ꯃꯥ ꯊꯕꯛ ꯂꯣꯠꯅ ꯇꯥꯎꯕꯅꯦ ꯍꯧꯖꯤꯛꯀꯥꯟ
ꯀꯔꯤ ꯊꯕꯛ
ꯇꯨꯝꯕꯥ
ꯑꯣ ꯎꯝ ꯅꯍꯥꯟꯗꯣ ꯃꯥꯒꯤ ꯀꯔꯤꯔꯥ ꯃꯥꯒꯤ ꯃꯥꯒꯤ ꯃꯔꯨꯞꯀꯤ ꯃꯃꯥꯁꯤ ꯍꯥꯏꯅ ꯆꯠꯅꯦ ꯉꯔꯥꯡꯗꯣ ꯑꯗꯨꯒ ꯗꯨꯀꯥꯟꯁꯨ ꯐꯪꯗꯦ ꯍꯥꯏꯌꯦꯦ
ꯃꯥꯒꯤ ꯃꯔꯨꯞ ꯍꯥꯏꯕꯗꯤ
ꯃꯥ ꯃꯔꯨꯞꯀꯤ ꯃꯃꯥ ꯁꯤꯌꯦ ꯍꯥꯏꯌꯦ
ꯀꯔꯝ ꯀꯟꯗꯥꯅꯣ
ꯎꯝ ꯉꯁꯤꯁꯦ ꯊꯥꯔꯁꯗꯦ ꯇ꯭ꯌꯨꯁꯗꯦꯒꯤ ꯅꯨꯡꯗꯥꯡꯗ ꯑꯣꯏꯔꯝ ꯑꯣꯏꯕ ꯃꯥꯜꯂꯦ ꯍꯣꯏ ꯇ꯭ꯌꯨꯁꯗꯦꯒꯤ ꯅꯨꯡꯗꯥꯡꯗꯅꯦ ꯐꯖꯥꯅ ꯇꯨꯝꯗꯕ ꯃꯥꯜꯂꯦ ꯃꯣꯏꯗꯣ
ꯑꯣ ꯅꯪ ꯉꯔꯥꯡꯗꯔꯥ
ꯎꯝ
ꯑꯩꯈꯣꯏ ꯂꯩꯀꯥꯏꯒꯤ ꯃꯤ ꯁꯤꯕꯗꯣ
ꯑꯣ ꯑꯗꯨꯅꯦ
ꯃꯥꯒꯤ ꯏꯃꯥꯒꯤ ꯐꯦꯝꯂꯤ ꯑꯣꯏꯔꯝꯅꯤ ꯑꯗꯨꯗ
ꯑꯣ ꯆꯠꯂꯦ ꯍꯥꯏꯌꯦꯦ ꯑꯗꯣ ꯐꯖꯅ ꯇꯨꯝꯅꯕ ꯃꯥꯜꯂꯦ ꯑꯩꯉꯣꯟꯗ ꯇꯦꯛꯁ ꯇꯧꯕꯗꯣ ꯄꯨꯡ ꯑꯍꯨꯝ ꯃꯔꯤꯗꯔꯥ ꯍꯧꯖꯤꯛ ꯃꯥꯅ ꯌꯨꯝ ꯌꯥꯎꯔꯦ ꯇꯨꯝꯈ꯭ꯔꯒꯦꯟꯅ
ꯎꯝ
ꯅꯣꯏ ꯕꯤꯚꯦꯁ ꯂꯣꯏꯕ ꯀꯨꯏꯗ꯭ꯔꯤꯌꯦꯅ
ꯍꯣꯏ ꯍꯣꯏ
ꯃꯟꯗꯦꯗ ꯑꯃꯨꯛ ꯅꯣꯏ ꯑꯃꯨꯛ ꯄꯨꯟꯕ ꯆꯠꯂꯦ ꯑꯗꯨꯒ ꯑꯁ ꯑꯩꯁꯨ ꯀꯣꯜ ꯇꯧꯅꯤꯅ ꯃꯥꯕꯨ ꯐꯖꯅ ꯈꯨꯝꯅꯦꯗ ꯍꯟꯗꯛꯇꯤ
ꯋꯥ ꯃꯟꯕꯒꯤ ꯃꯥꯜꯂꯦ
ꯄꯥꯎ ꯐꯖ ꯎꯝ ꯐꯖꯅ ꯈꯨꯝꯗꯦ ꯑꯩꯈꯣꯏ ꯑꯅꯤꯁꯨ ꯍꯟꯗꯇꯤ ꯁꯪꯗꯦ
ꯀꯔꯤꯒꯤ ꯁꯪꯗꯕ꯭ꯔꯥ
ꯑꯁꯤꯅ ꯍꯦꯟꯅ ꯂꯨꯋꯦꯍꯦ ꯍꯟꯗꯛꯀꯤꯗꯤ
ꯍ
ꯕꯣꯜꯁꯨ ꯌꯦꯡꯕꯅꯤꯅ ꯑꯩꯁ ꯁꯪꯗꯦꯗ ꯈ꯭ꯋꯥꯏꯗꯤ
ꯃꯥꯗꯤ ꯌꯥꯪꯗ ꯍꯥꯏꯌꯦꯅ
ꯃꯔꯥꯡ ꯃꯔꯥꯡꯗ ꯌꯦꯡꯅꯦ ꯃꯥꯁꯨ ꯃꯥ ꯐꯣꯟꯗ ꯃꯥꯒꯤ ꯐꯣꯟꯅ ꯃꯔꯛ ꯃꯔꯛ ꯌꯦꯡꯕꯅꯦꯕ ꯅꯍꯥꯟ ꯑꯥꯔꯖꯦꯟꯇꯤꯅꯥꯒ ꯁꯝꯕ ꯅꯨꯃꯤꯠꯇꯨꯗꯤ ꯌꯥꯝ ꯁꯥꯎ ꯐꯣꯡꯉꯟ ꯃꯅꯤ ꯑ ꯐꯖꯥꯅ ꯑꯩ ꯌꯦꯡꯕ ꯃꯇꯝꯗ ꯑꯃꯨꯛ ꯀꯣꯜ ꯇꯧ ꯇꯧꯕꯅꯦ ꯃꯥꯒꯤ ꯂꯤꯡꯗꯣ ꯌꯥꯗꯦꯅ ꯊꯥꯕꯤꯔꯛꯑꯣ ꯑꯃꯨꯛꯅ ꯑꯩꯅ ꯑꯗꯨꯝ ꯀꯠꯇꯕ ꯑꯩꯁꯨ ꯐꯖꯅ ꯌꯦꯡꯕꯒꯤ
ꯂꯇꯗ ꯔꯕꯥꯅꯤꯗꯤ ꯏꯁꯀ꯭ꯔꯤꯟ ꯁꯤꯌꯌꯥꯔ ꯇꯧꯔꯒ ꯌꯦꯡꯉꯣ ꯇꯥꯕ꯭ꯔꯥ ꯍꯥꯏꯅ ꯍꯥꯏꯕꯁꯦ ꯑꯦꯁꯤꯠ ꯇꯧꯔꯒ ꯌꯦꯡꯉꯨꯅꯦ
ꯇꯥꯏꯌꯦ ꯅꯪꯅ ꯍꯥꯏꯌꯦꯕꯁꯦ ꯌꯦꯒꯦ ꯅꯦꯛꯁꯠꯒꯤ
ꯄꯨꯠ ꯑꯩꯒꯤ ꯔꯨꯝꯁꯨ ꯐꯨꯟꯈ꯭ꯔꯦꯕ꯫
ꯏꯁꯤꯡꯅ꯫ ꯎꯝ ꯇꯥꯌꯦ ꯇꯥꯌꯦ꯫
ꯅꯨꯡꯁꯤꯠ